ꯁꯤꯁꯇꯔ ꯀꯩꯗꯧꯔꯝꯃꯤꯅꯣ
ꯊꯤꯉꯕꯅꯤ ꯊꯨꯡꯒꯦ ꯇꯥꯅꯦ
ꯌꯥꯝ ꯉꯟ ꯇꯃꯤꯀ
ꯉꯗ꯭ꯔꯦꯗꯥꯄꯨ ꯅꯪ ꯇꯔꯥ ꯇꯥꯗꯔꯦ
ꯑꯣ ꯆꯥꯇꯤ ꯆꯥꯔꯔꯕꯣ
ꯆꯇꯥꯔꯦ
ꯀꯖꯝ ꯆꯔꯒꯦ
ꯈꯠꯪ ꯑꯣꯏ ꯆꯥꯏꯌꯦ ꯉ ꯃ ꯑꯥ ꯆꯥꯛꯅ ꯑꯩꯈꯣꯏ ꯏꯆꯦ ꯍꯥꯏꯏꯃꯅ ꯊꯣꯡꯉꯦ ꯏꯃꯥ ꯍꯣꯏ ꯕꯕꯥ ꯍꯣꯏꯁꯨ ꯂ ꯇ ꯃꯅꯤꯅ ꯆ ꯗꯤ ꯃꯥꯅ ꯉꯥꯟ ꯇꯥꯅ ꯊꯣꯡꯉꯦ ꯑꯗꯨꯒ ꯉꯟꯅ ꯑꯗꯨꯝ ꯆꯃꯤ ꯂꯩꯔꯃꯦ ꯌꯥꯨ ꯀꯅꯥ ꯌꯥꯗꯣꯏꯅꯣ ꯎꯁꯦ ꯀꯩ ꯏꯟꯁꯥꯡ ꯆꯥꯔꯒꯦ ꯅꯣꯏꯒꯤꯗꯤ ꯍꯜꯂꯣ ꯁꯁꯊ ꯍꯥꯏꯒꯗ꯭ꯔꯦ ꯍꯂ ꯍꯂꯣ ꯍꯜꯂꯣ ꯌꯦ ꯁꯤ ꯌꯥꯝ ꯅꯨꯡꯉꯥꯏꯇꯦꯕꯣ
ꯎꯝ
ꯍꯧꯖꯤꯅꯦ ꯂꯁꯦ ꯈꯔ ꯑꯗꯨꯝ ꯐꯪꯦ ꯋꯥꯔꯤ ꯁꯥꯟꯅꯕꯗ
ꯎꯝ ꯁꯤꯁꯇꯔꯗꯤ ꯍꯅꯨ ꯃꯥꯕꯒ ꯃ ꯇꯅ ꯊꯕꯛ ꯆꯠꯀꯗꯕ ꯑꯣꯏꯔꯝꯒꯅꯤꯅꯦ ꯍꯜꯂꯣ
ꯎꯝ ꯇꯥꯥꯏ ꯇꯥꯔꯦ
ꯁꯤꯁꯇꯔꯗꯤ ꯍꯌꯦꯡꯁꯦ ꯉꯟꯇꯥꯅ ꯊꯕꯛ ꯆꯠꯀꯗꯕ ꯑꯣꯏꯔꯝꯒꯅꯦꯕ
ꯍꯣꯏ ꯑꯗꯨꯅ ꯍꯜꯟꯅ ꯇꯨꯝꯍꯧꯗꯅ ꯌꯥꯗꯕ
ꯑꯣ ꯑꯗꯨ ꯍꯜꯂꯛꯑꯒꯗꯤ ꯀꯔꯤ ꯀꯔꯤ ꯊꯕꯛ ꯀꯩꯗꯤ ꯇꯧꯒꯦ
ꯎꯦ ꯍꯜꯂꯣ ꯇꯄꯔ
ꯁꯤꯁꯇꯔꯁꯦ ꯐꯤ ꯐꯤꯁꯨ ꯁꯥꯕ ꯅꯠꯇ꯭ꯔꯣ
ꯑꯗꯨꯔꯦ
ꯐꯤꯁꯨ ꯁꯥꯕ ꯅꯠꯇ꯭ꯔꯣ
ꯆꯪ ꯐ ꯁꯤ ꯍꯇ ꯎꯝ
ꯑꯩꯁꯨ ꯁꯥꯕ ꯅꯠꯇ꯭ꯔꯣ ꯁꯤꯁꯇꯔꯁꯤꯕꯣ
ꯀꯖꯦ
ꯐꯤꯁꯨ ꯁꯥꯕ ꯅꯠꯇ꯭ꯔꯕ
ꯍꯣꯏ ꯐꯤ ꯁꯥꯏꯌꯦ ꯐꯤ ꯈꯔ ꯈꯔ ꯁꯥꯏꯑꯦ ꯍꯧꯖꯤꯛꯇꯤ ꯅꯨꯡꯁꯥ ꯁꯥꯕꯅꯤꯅ ꯀꯥꯂꯦꯟ ꯃꯇꯝ ꯁꯥꯕꯗ ꯑꯍꯟꯁꯤꯡꯁꯤꯅꯒ ꯁꯦꯠꯄ ꯅꯨꯡꯉꯥꯏꯕ ꯂꯪꯖꯝꯒꯥꯏꯕ ꯐꯤ ꯑꯩꯗꯣ ꯈꯪꯉꯤꯗꯅ ꯑꯗꯨꯗꯣ ꯁꯥꯏꯌꯦ
ꯗ
ꯍꯣꯏ ꯗꯕꯜ ꯇꯥꯏꯌꯡ ꯂꯪꯖꯝ ꯗꯕꯜ ꯇꯌꯡ ꯍꯥꯏꯁꯤꯒ ꯂꯪꯖꯝ ꯍꯥꯏꯁꯤꯒ ꯈꯔ ꯈꯦꯠꯅꯩꯌꯦ ꯂꯪꯖꯝ ꯍꯥꯏꯁꯤꯅ ꯇꯥꯡꯉꯤꯅꯉꯩꯗꯒꯤ ꯑꯩꯈꯣꯏꯒꯤ ꯑꯗꯨꯝ ꯆꯠꯅꯔꯛꯑꯕ ꯁꯥꯔꯀꯥꯟꯗ ꯑꯍꯟꯁꯤꯡꯅ ꯁꯦꯠꯄ ꯂꯪꯖꯃꯅ ꯑꯗꯨꯝ ꯂ ꯂꯩꯕꯗꯣ ꯑꯗꯨꯗ ꯑꯣꯏꯗꯣꯏꯅꯦꯕ ꯑꯗꯨꯒ ꯗꯕꯜ ꯗꯥꯏꯌꯤꯡ ꯍꯥꯏꯁꯤ ꯑꯩꯅ ꯂꯪꯁꯪ ꯈꯔ ꯃꯆꯨꯁꯦ ꯁꯦꯠꯄ ꯑꯗ ꯆꯨ ꯆꯦꯠꯄ ꯑꯗꯩ ꯆꯥꯡ ꯌꯥꯎꯔꯛꯄ ꯑꯗꯨꯅ ꯈꯔ ꯐꯤꯁꯦ ꯊꯥꯔꯞ ꯑꯗꯨꯝ ꯆꯠꯂꯦꯕ ꯃꯆꯨ ꯀꯣꯛꯇꯕꯤꯗ
ꯑꯣ ꯑꯗꯣ ꯃꯥꯁꯦ ꯗꯕꯜ ꯀꯧꯔꯤꯁꯦ ꯃꯆꯨꯁꯦ ꯑꯅꯤꯔꯛ ꯁꯪꯉꯦꯅ ꯗꯕꯜ ꯗꯥꯏꯌꯤꯡ ꯀꯧꯔꯤꯅꯤ ꯍꯥꯏꯌꯦ
ꯍꯣꯏ ꯑꯗꯨꯃꯥꯏꯅ ꯑꯣꯏꯔꯝꯕꯁꯨ ꯌꯥꯔ
ꯑꯩꯁꯨ ꯁꯦꯠꯂꯦꯕ ꯍꯧꯖꯤꯛꯀꯤ ꯗꯕꯜ ꯗꯥꯏꯔꯤꯡ ꯍꯥꯏꯔꯤꯕ ꯐꯅꯦꯛꯇꯣ ꯑꯣ ꯌꯥꯝ ꯅꯨꯡꯉꯥꯏꯌꯦ ꯑꯥ ꯑꯗꯨꯒ ꯑꯩꯈꯣꯏꯅꯒ ꯆꯠꯊꯣꯛ ꯐꯣꯇꯣꯛꯄꯗꯒ ꯁꯦꯠꯄꯗꯗꯤ ꯃꯗꯨ ꯄꯥꯛꯅ ꯁꯦꯠꯅꯗꯦ ꯍꯥꯏꯗꯤ ꯃꯥꯁꯦ ꯃꯆꯨꯁꯦ ꯑꯗꯨꯝ ꯑꯃꯣ ꯑꯅꯤꯔꯛ ꯁꯦꯠꯄꯗ ꯌꯥꯝ ꯃꯛꯊꯔꯛꯄ ꯑꯣꯏꯌꯦꯕꯀꯣ ꯑꯗꯨꯗꯨꯅ ꯑ ꯆꯠꯊꯣꯛꯄ ꯀꯥꯟꯗꯗꯤ ꯄꯥꯛꯅ ꯁꯦꯠꯅꯗꯦ ꯌꯨꯝꯗ ꯂꯩꯕ ꯀꯥꯟꯗꯗꯤ ꯃꯥꯁꯦ ꯌꯥꯝꯅ ꯀꯣꯇꯟ ꯍꯥꯏꯔꯒ ꯑꯃ ꯄꯤꯌꯣꯔ ꯀꯣꯇꯟꯗ ꯆꯜꯂꯦ ꯍꯥꯏꯕ ꯌꯥꯏꯀꯣ ꯃꯥꯁꯦ
ꯑꯥ ꯍꯣꯏ ꯌꯥꯏ
ꯑꯗꯨ ꯀꯤꯂꯣ ꯇꯤꯛꯉꯥꯏ ꯑꯗꯨ ꯐꯤꯁꯤꯕꯨ ꯑꯃꯗꯗ ꯀꯌꯥ ꯀꯌꯥꯒ ꯊꯥꯔꯤꯒꯦ ꯍꯧꯖꯤꯛꯁꯦ
ꯑꯁ ꯑꯩꯈꯣꯏꯅ ꯊꯥꯕꯗꯗꯤ ꯂꯂꯣꯟꯕꯤꯁꯤꯡꯁꯤꯅ ꯍꯣꯡꯅ ꯍꯣꯡꯅ ꯂꯧꯋꯤꯗ ꯑꯗꯨꯒ ꯃꯣꯏꯅ ꯌꯣꯟꯕꯗꯗꯤ ꯃꯃꯜꯁꯦ ꯌꯥꯝ ꯇꯥꯡ ꯇꯥꯡꯅ ꯌꯣꯜꯂꯤꯦ ꯑꯗꯣ ꯑꯩꯈꯣꯏꯅ ꯊꯥ ꯂꯨꯄꯥ ꯆꯅꯤ ꯌꯥꯡꯈꯩ ꯍꯨꯝꯐꯨ ꯁꯨꯃꯥꯏꯅ ꯊꯥꯏ
ꯑꯣ ꯍꯤ ꯀꯌꯥ ꯍꯧꯧꯔꯤꯅꯣ
ꯐꯤꯁꯦ ꯐꯤꯁꯥ ꯃꯆꯥꯥꯃ ꯍꯧꯋꯦ ꯑꯃꯨꯛ ꯑꯃꯨꯛ ꯍꯧꯕꯗ
ꯆꯥꯝꯃ ꯍꯧꯕ ꯀꯥꯟꯗꯗꯤ ꯄ꯭ꯔꯣꯐꯤꯠꯇꯤ ꯌꯥꯝ ꯐꯪꯕ꯭ꯔꯣ ꯈꯤꯇꯪ ꯐꯪꯕ꯭ꯔꯣ
ꯊꯥ ꯑꯃꯒꯤ ꯑꯗꯨꯝ ꯂꯨꯄꯥ ꯃꯤ ꯑꯃꯅ ꯌꯥꯝꯅ ꯍꯦꯟꯅ ꯐꯪꯗ꯭ꯔꯒꯁꯨ ꯃꯔꯤ ꯃꯉꯥ ꯑꯃꯒꯤ ꯆꯥꯡꯗ ꯑꯗꯨꯝ ꯐꯪꯉꯦ
ꯑꯣ ꯌꯥꯝ ꯐꯪꯕꯗꯤ ꯅꯠꯇꯦꯀꯣ ꯍꯥꯏꯕꯗꯤ ꯂꯨꯄꯥ ꯐꯤꯁꯥꯕꯤ ꯅꯨꯄꯤ ꯑꯃꯅ ꯑꯗ ꯂꯨꯄꯥ ꯂꯤꯁꯤꯡ ꯃꯔꯤ ꯃꯉꯥ ꯊꯣꯛꯄ ꯍꯥꯏꯁꯦ ꯍꯣꯏ ꯃꯥꯒꯤ ꯁꯤꯖꯤꯟꯅꯅꯕ ꯍꯣꯏꯁꯥ ꯅꯨꯡꯁꯥꯒꯤꯗꯤ ꯃꯥ ꯑꯗꯨꯅ ꯀꯣꯟꯅꯕ ꯌꯥꯏ ꯑꯗꯨꯒ ꯌꯥꯝ ꯐꯪꯉꯨꯕꯗꯤ ꯅꯠꯇꯦꯕ ꯑꯩꯈꯣꯏꯅꯗꯤ ꯍꯦꯛꯇ ꯐꯤ ꯂꯩꯕ ꯀꯥꯟꯗ ꯐꯤ ꯑꯣꯏꯕꯤ ꯅꯨꯄꯤꯗꯒꯤ ꯄꯩꯁꯥ ꯇꯥꯎꯑꯣ ꯇꯧ ꯈꯣꯠꯂꯨ ꯀꯥꯏꯅ ꯁꯨꯝ ꯍꯥꯏꯅꯩꯗꯅꯀꯣ ꯂꯧꯕ ꯀꯥꯟꯗ ꯑꯁꯤꯕꯒꯤ ꯁꯥꯕꯤꯁꯦ ꯌꯥꯝ ꯋꯥꯕ ꯁꯥꯥꯅꯤꯅꯦ ꯑꯃꯣꯝꯗꯨꯗꯤ
ꯑꯁꯨ ꯋꯥꯕꯖꯥꯠꯅꯤ ꯋꯥꯏꯑꯦ ꯎ ꯁꯥꯒ ꯅꯪꯒ ꯁꯥꯕ
ꯍꯂ
ꯂꯪꯆꯥꯛ ꯆꯥꯛꯄꯤꯩ ꯃꯇꯝ
ꯑ
ꯑꯥ
ꯂꯥꯛꯑꯕ ꯀꯥꯟꯗ ꯑꯦꯛꯖꯥꯝꯗ ꯀꯥꯛꯊꯣꯛꯂꯨꯔꯅꯤ ꯂꯥꯡꯗꯣꯡ ꯀꯣꯠꯂꯅꯤ ꯑꯗꯨ
ꯎꯝ ꯎ ꯑꯁꯅꯦꯁꯦ ꯈꯔ ꯅꯨꯡꯉꯥꯏꯇꯦ ꯑꯗꯨꯝ ꯉꯁꯥꯏꯉꯩ ꯃꯌꯦꯛ ꯁꯦꯡ ꯁꯦꯡ ꯇꯥꯔꯝꯃꯦ ꯍꯧꯖꯤꯛ ꯑꯃꯨꯛ ꯇꯥꯈꯤꯗ꯭ꯔꯦ ꯌꯦꯡꯉꯣ ꯅꯦꯠꯁꯦ ꯅꯨꯡꯉꯥꯏꯔꯛꯑꯗꯤ ꯌꯥꯝ ꯅꯨꯡꯉꯥꯏꯒꯗꯕꯅꯦ ꯅꯦꯠꯁꯦ ꯑꯃꯨꯛ ꯌꯥꯈꯤꯗ꯭ꯔꯦ ꯇꯒꯗ꯭ꯔꯦꯅ ꯁ ꯇ ꯍꯜꯂꯣ ꯍꯂꯣ ꯇꯥꯕꯤꯔꯤꯕ꯭ꯔꯣ ꯍꯜꯂꯣ ꯌꯥꯝ ꯉꯟꯅꯩ ꯍꯦꯛꯇꯅꯦꯁꯦ ꯂꯣꯏꯈꯤꯔꯝꯃꯦ ꯃ꯭ꯌꯨꯖꯤꯌꯝ ꯅ ꯑꯥꯏꯇꯤ ꯃꯤ ꯑꯩꯒꯤ ꯅꯦꯠꯂꯒꯦ ꯅꯪꯒꯤ ꯅꯦꯠꯂꯒ꯭ꯌꯥꯅ ꯀꯔꯝꯕꯅꯣ ꯑꯩꯅ ꯌꯥꯗꯦꯅ ꯍꯥꯏꯗꯣꯏꯁꯦ ꯑꯩꯒꯤꯔ ꯅꯪꯒꯤꯔ ꯑꯩꯁꯨ ꯀꯔꯤꯝ ꯈꯪꯗ꯭ꯔꯦ
ꯍ
ꯍꯜꯂꯣ ꯍꯜꯂꯣ ꯍꯜꯂꯣ ꯇꯥꯗ꯭ꯔꯦ ꯇꯥꯗ꯭ꯔꯦ ꯃꯤꯅ ꯁꯗ꯭ꯔꯦꯕꯣꯛꯇ ꯀ ꯄꯨꯡ ꯁꯨꯗ꯭ꯔꯦ ꯑꯣꯗꯤꯦ ꯀꯛꯄ ꯌꯥꯗꯦ ꯌꯦ ꯋꯥꯈꯅꯣꯋꯥꯥꯏꯇ ꯁꯤꯗ ꯂꯩꯩꯇꯦ ꯍꯂꯣ ꯄꯔ ꯁꯨꯡ ꯇꯥ ꯇꯥꯒꯦ ꯀꯌꯥ ꯁꯨ ꯇ ꯌꯦ ꯇꯒꯗ꯭ꯔꯦ ꯀꯒꯅ ꯎꯝ ꯎꯝ ꯎꯝ ꯇꯥꯎꯔꯣ ꯐꯖꯔ ꯇꯒ ꯇꯥꯕ꯭ꯔ ꯏ ꯃꯅꯦꯖꯉꯦꯗ ꯆꯗꯣꯒꯗꯝ ꯎꯝ ꯇꯥꯗꯔꯦ ꯇꯥꯗꯔꯦ